ꯍꯜꯂꯣ ꯀꯩꯗꯧꯔꯤꯒꯦ
ꯑ ꯂꯦꯞꯇꫭꯞ ꯇ ꯕꯤꯗꯤꯌꫭꯒ ꯌꯦꯅꯤꯃꯦ
ꯑ ꯀꯩ ꯕꯤꯗꯤꯑꯣꯅꯣ
ꯌꯨꯇꯨꯞ ꯅꯤꯗꯥ
ꯑꯣ ꯑꯣ ꯉꯁꯤꯗꯤ ꯀꯃꯥꯏ ꯀꯃꯥꯏ ꯇꯧꯔꯤ
ꯉꯁꯤꯁꯦ ꯌꯥꯝ ꯅꯨꯡꯉꯥꯏꯔꯤ ꯍꯥꯏꯕ ꯇꯥꯔꯦ
ꯑꯥ ꯍꯣꯏ
ꯅꯪꯁꯨ ꯅꯨꯡꯉꯥꯏꯔꯤꯕ꯭ꯔꫭ
ꯌꯥꯝ ꯅꯨꯡꯉꯥꯏꯕ ꯌꯥꯝ ꯅꯨꯡꯉꯥꯏꯕ ꯅꯨꯃꯤꯠꯅꯦ ꯉꯁꯤꯗꯤ
ꯑꯁ ꯌꯥꯝ ꯅꯨꯡꯉꯥꯏ ꯍꯥꯏꯕꯁꯤ ꯄꯥꯎ ꯌꯥꯝ ꯐꯥꯏꯅ
ꯑꯗꯨꯅꯦ
ꯆꯥꯛ ꯏꯟꯁꯥꯡꯒꯗꯤ
ꯀꯅꯥ ꯀꯅꯥꯒ ꯂꯩꯃꯤꯟꯅꯕ꯭ꯔꯣ
ꯑꯩꯔꯣ
ꯑꯥꯎ
ꯑꯩ ꯔꯨꯝꯗ ꯂꯩꯕꯅꯤꯅꯦ ꯍꯧꯖꯤꯛ ꯃꯄꯥꯟ ꯊꯣꯛ ꯍꯧꯔꯛꯑꯦ
ꯑꯣ
ꯂꯥꯡꯕ ꯈꯣꯠꯄ ꯄꯥꯝꯗꯕ ꯍꯥꯏꯇꯥꯔꯦ ꯍꯧꯖꯤꯛꯁꯦ
ꯍꯣꯏ ꯍꯣꯏ ꯑꯗꯨꯅꯦ ꯑꯗꯨꯅꯦ
ꯌꯥꯝ ꯐꯩꯌꯦ ꯑꯗꯨꯗꯤ
ꯌꯥꯝ ꯐꯩ
ꯌꯥꯝ ꯐꯩꯌꯦ
ꯎꯝ꯫ ꯅꯨꯡꯁꯥ ꯅꯨꯡꯁꯥꯗꯤ ꯁꯥꯏꯌꯦꯅꯦ ꯍꯧꯖꯤꯛꯁꯦ
ꯑꯣ ꯑꫭ ꯅꯣꯏ ꯅꯣꯡ ꯆꯨꯗꯕ꯭ꯔꯣ
ꯅꯣꯡ ꯆꯨꯗ꯭ꯔꯦ ꯉꯔꯥꯡꯗꯤ ꯆꯨꯋꯦ ꯑꯗꯨ ꯉꯁꯤꯗꯤ ꯆꯨꯗ꯭ꯔꯦ꯫
ꯑꯣ ꯍꯣꯏ ꯎꯝ ꯑꯩꯈꯣꯏꯁꯨ ꯑꯗꯨꯝ ꯇꯧꯋꯦ ꯉꯔꯥꯡꯗꯤ ꯆꯨꯋꯦ ꯉꯁꯤꯗꯤ ꯆꯨꯗ꯭ꯔꯦ꯫
ꯅꫭꯡ ꯆꯨꯕ ꯍꯥꯏꯁꯨ ꯀꯔꯤ ꯍꯥꯏꯁꯤꯔ ꯆꯐꯦꯠ ꯆꯐꯦꯠ ꯀꯨꯝꯕ ꯆꯨꯕ ꯇꯥꯞꯇꯀꯣ
ꯑꯥ ꯍꯣꯏ ꯍꯣꯏ ꯑꯗꯣ ꯑꯥ ꯈꯨꯟꯗ ꯂꯩꯕ꯭ꯔ ꯅꯠꯇ꯭ꯔꯒ ꯇꯝꯄꯥꯛꯇ ꯂꯩꯕ ꯅꯪ ꯅꯪꯗꯤ
ꯑꯩꯈꯣꯏ ꯈꯨꯟꯗꯤ ꯇꯝꯄꯥꯛ ꯍꯥꯏꯕꯒ ꯆꯞ ꯃꯥꯟꯅꯩꯗ ꯑꯩꯈꯣꯏ ꯂꯩꯕ ꯈꯨꯟꯗꯤ
ꯏꯁ ꯀꯩꯒꯤ
ꯑꯩꯈꯣꯏ ꯈꯨꯟꯒꯤ ꯌꯨꯝꯐꯝꯗꯣ ꯍꯥꯏꯕꯅꯤꯗꯀꯣ
ꯑꯣ ꯑꯗꯨꯗꯤ ꯃꯌꯥꯏꯗ ꯂꯩꯕ꯭ꯔꯥ
ꯃꯌꯥꯏꯗ ꯂꯩ ꯍꯥꯏꯁꯤꯔ ꯃꯇꯥꯏ ꯂꯩ ꯍꯥꯏꯁꯤꯔ ꯌꯥꯏ ꯄꯨꯡꯌꯥ ꯌꯥꯏ
ꯃꯌꯥꯏꯗ ꯂꯩꯕ ꯃꯥꯜꯂꯦ ꯑꯗꯨꯗꯤ
ꯁꯪꯁꯥꯔꯒꯤ ꯃꯌꯥꯗ ꯂꯩꯕꯅꯦ
ꯑꯗꯨꯅꯦ
ꯁꯅꯥꯂꯩꯕꯥꯛ ꯍꯥꯏꯒꯔꯥ ꯀꯪꯂꯩꯄꯥꯛ ꯍꯥꯏꯒꯦꯔꯥ
ꯑꯁ ꯑꯥ ꯑꯗꯨꯗꯤ ꯅꯪ ꯅꯪꯗꯤ ꯑꯥ ꯀꯩ ꯍꯥꯏꯁꯤꯔꯥ ꯑꯇꯤꯌꯥꯗ ꯂꯩꯕ ꯃꯥꯂꯦ
ꯁꯅꯥꯂꯩꯕꯥꯛ ꯁꯅꯥꯂꯩꯕꯥꯛ ꯍꯥꯏꯕꯨ ꯑꯩꯈꯣꯏ ꯂꯩꯐꯝꯗꯨꯅꯤ ꯀꯩꯅꯣꯅꯦ
ꯀꯩ
ꯑꯩꯈꯣꯏ ꯁꯅꯥꯂꯩꯕꯥꯛ ꯅꯠꯇ꯭ꯔꯣ ꯁꯤꯕꯨ ꯂꯩ ꯂꯩꯐꯝꯁꯤꯕꯨ
ꯑꯩꯗꯤ ꯈꯪꯗꯦ
ꯅꯪꯗꯤ ꯀꯔꯤ ꯇꯧꯔꯤꯕꯣ ꯍꯧꯖꯤꯛꯄꯣ
ꯎꯝ ꯀꯩꯇ ꯇꯧꯗꯦꯗ ꯉꯁꯤꯗꯤ ꯑꯗꯨꯝ ꯂꯩꯔꯤ ꯑꯥꯎ ꯑꯗꯨꯝ ꯂꯩꯔꯤꯌꯦ
ꯃꯇꯝ ꯈꯥꯏꯗꯅ ꯂꯩꯕ ꯌꯥ ꯌꯥꯗ꯭ꯔꯣꯗꯨꯒ ꯍꯧꯖꯤꯛ ꯃꯇꯝꯁꯤ
ꯎꯝ
ꯆꯥꯡ ꯏꯁꯥꯡꯗꯤ ꯀꯝꯗꯧꯕ꯭ꯔꯣ ꯉꯁꯤꯗꯤ
ꯀꯩ ꯍꯥꯏꯕ
ꯆꯥꯡ ꯏꯁꯥꯡꯅꯩ ꯀꯔꯤ ꯍꯣꯠꯅꯕꯤꯒ꯭ꯔꯥꯕꯣ
ꯆꯥꯛ ꯍꯪꯖꯥꯡ ꯍꯥꯏꯕ
ꯆꯥꯛ ꯆꯥꯛ ꯑꯟꯁꯥꯡꯗ ꯀꯔꯤ ꯑꯦꯟꯁꯥꯡ ꯍꯣꯠꯅꯕꯤꯔꯕ ꯍꯥꯏꯕꯅꯤꯗ
ꯑꯣ ꯈꯪꯗꯦꯗ ꯑꯗꯨꯗꯤ ꯀꯣꯟꯅ ꯇꯥꯟꯅꯒꯅꯤ
ꯃꯣꯔꯅꯤꯡꯒꯤꯗ
ꯃꯣꯔ ꯑꯣ ꯑꯥ ꯑꯥ ꯃꯣꯔꯅꯤꯡ ꯃꯣꯔꯅꯤꯡꯒꯤꯗꯤ ꯑꯥ ꯑꯥ ꯌꯦꯟ ꯑꯇꯥꯎꯕꯗꯣ
ꯑꯥ
ꯌꯦꯟ ꯑꯇꯥꯎꯕꯒ ꯑꯃꯗꯣ ꯎꯝ ꯁꯧꯒ꯭ꯔꯤꯗꯣ
ꯑꯦ ꯍꯥꯎꯋꯦꯅꯦ ꯑꯗꯨꯗꯤ
ꯑꯥꯏ ꯍꯣꯏ ꯉꯥꯁꯤꯀꯤꯗꯤ ꯍꯥꯎꯋꯦ
ꯌꯦꯟ ꯑꯇꯥꯎꯕꯗꯣ ꯐꯅ ꯆꯤꯛꯄꯤꯈ꯭ꯔꯦꯕ ꯑꯗꯨꯗꯤ
ꯑꯗꯨꯅꯦ
ꯁꯧꯒ꯭ꯔꯤꯅ ꯐꯖꯅ ꯇꯨꯝꯕꯒꯤ
ꯑꯧ ꯍꯣꯏ ꯃꯕꯥꯅꯤ ꯃꯕꯥꯅꯤꯒꯤ ꯀꯝꯕꯥꯏꯅꯦꯁꯟꯁꯦ ꯌꯥꯝ ꯄꯥꯛꯑꯦ
ꯍꯣꯏ ꯄꯥꯛꯏꯅꯦ ꯑꯃꯅ ꯐꯖꯅ ꯆꯤꯛꯄꯒꯤ ꯍꯥꯎꯕ ꯑꯗꯨꯒ ꯑꯃꯅ ꯐꯖꯅ ꯇꯨꯝꯕꯒꯤꯀꯣ
ꯑꯗꯨ ꯅꯪꯗꯤ ꯀꯃꯥꯏ ꯀꯃꯥꯏ ꯇꯧꯔꯤꯅꯣ ꯍꯥꯏꯕꯗꯤ ꯑꯥ ꯁ꯭ꯀꯨꯜ ꯇꯝꯕ ꯂꯣꯏꯔꯕ꯭ꯔꯣ ꯅꯠꯇ꯭ꯔꯒ ꯊꯕꯛ ꯇꯧꯕ꯭ꯔꯣ
ꯊꯕꯛ ꯇꯧꯗꯦꯗ ꯃꯥꯁꯇꯔ ꯇꯧꯔꯤꯗ
ꯑꯣ ꯌꯥꯝ ꯐꯩꯗꯅ ꯑꯗꯨꯗꯤ
ꯎꯝ ꯐꯥꯏ ꯍꯥꯏꯌꯦ ꯐꯥꯏ ꯍꯥꯏꯇꯥꯔꯦꯅꯦ ꯎꯝ ꯑꯦꯝ ꯌꯨꯗ ꯇꯧꯔꯤ ꯑꯩꯗꯤ
ꯑꯣ
ꯅꯪꯗꯤ ꯀꯔꯤ ꯇꯧꯔꯤꯕꯣ
ꯑꯩꯈꯣꯏꯁꯨ ꯀꯣꯂꯦꯖ ꯀꯥꯔꯤ
ꯑꯁ ꯀꯣꯂꯦꯖꯀꯤ ꯃꯤꯡꯒ ꯈꯪꯗ ꯃꯥꯜꯂꯦꯗ ꯅꯪ ꯍꯥꯏꯔꯗꯤ ꯍꯧꯖꯤꯛ ꯀꯔꯤ ꯀꯣꯂꯦꯖꯔꯣ
ꯈꯪꯗꯦ
ꯑꯁ ꯀꯣꯂꯦꯖꯀꯤ ꯃꯤꯡꯕꯧ ꯈꯪꯗꯦ ꯂꯣꯏꯔꯦꯍꯦ
ꯑ ꯍꯣꯏ ꯑꯗꯨꯅꯦ ꯂꯩ ꯂꯩꯕ ꯀꯣꯂꯦꯖ ꯍꯥꯏꯗꯤ ꯑꯗꯨꯝ ꯀꯥꯏ
ꯑꯁ ꯃꯪꯗ ꯀꯥꯔꯝꯗꯅꯀꯣ ꯑꯃꯨꯛꯀ
ꯑꯗꯨ ꯑꯣꯏ ꯑꯗꯨꯔꯥ ꯈꯪꯗꯦ ꯑꯗꯨꯒꯤꯔꯥ ꯈꯪꯗꯦ ꯃꯪꯗ ꯀꯥꯎꯕ ꯀꯥꯕꯒꯤꯔꯥ ꯑꯗꯣ ꯉꯁꯤꯗꯤ ꯆꯠꯇꯕ꯭ꯔꯣ
ꯆꯠꯇꯦꯗ ꯅꯨꯡꯇꯤꯒꯤ ꯆꯠꯄ ꯌꯥꯕ꯭ꯔꯗ
ꯑꯥ
ꯍꯣꯏ ꯍꯣꯏ ꯍꯣꯏ ꯈꯪꯉꯦ ꯈꯪꯉꯦ ꯅꯣꯏꯗꯤ ꯔꯤꯒꯨꯂꯔ ꯑꯣꯏꯅ ꯆꯠꯔꯝꯔꯣꯏ
ꯍꯣꯏ ꯔꯤꯒꯨꯂꯔ ꯑꯣꯏꯕꯒꯤ ꯆꯠꯇꯕꯅꯦ
ꯑꯗꯨꯅꯦ ꯋꯤꯛꯗ ꯑꯃꯔꯛ ꯆꯠꯂꯗꯤ ꯂꯣꯏꯔꯦꯗꯅ ꯅꯪ ꯅꯣꯏꯗꯤ
ꯋꯤꯛꯇꯕꯧ ꯆꯠꯇꯕ ꯃꯇꯝ ꯂꯩꯌꯦꯗ
ꯎꯝ ꯑꯗꯨ ꯑꯣꯏꯔꯝꯅꯤ ꯑꯗꯨꯗꯤ ꯃꯟꯗ ꯑꯣꯏꯅ ꯂꯥꯛꯑꯅꯤ
ꯥꯃꯟꯗꯕꯧ ꯆꯠꯇꯕ ꯂꯩꯌꯦ
ꯑꯁ ꯑꯗꯨꯗꯤ ꯍꯦꯟꯃꯟꯗ꯭ꯔꯣ ꯑꯩ ꯑꯗꯨꯗꯤ ꯍꯦꯟꯃꯟꯂꯤꯍꯦ ꯄꯥꯈꯪ ꯁꯥ
ꯈꯪꯁꯥꯁ
ꯀꯥꯏꯅ ꯀ ꯄꯥꯈꯪ ꯀꯥꯏꯅ
ꯄꯥꯈꯪꯅꯤ ꯀꯩꯅꯣ ꯄꯥꯈꯪ ꯅꯠꯇ꯭ꯔꯗꯤ
ꯑꯗꯨꯅꯦ ꯑꯗꯨꯅꯤ
ꯄꯥꯈꯪ ꯅꯠꯇ꯭ꯔꯗꯤ ꯍꯅꯨꯕ ꯑꯣꯏꯒꯦꯔꯥ ꯑꯗꯨꯗꯤ
ꯑꯥꯎ ꯍꯣꯏ ꯄꯥꯈꯪ ꯅꯠꯇ꯭꯭ꯔꯗꯤ ꯍꯅꯨꯕ ꯍꯥꯏꯔꯅ ꯈꯟꯕ
ꯌꯥꯔꯦ ꯑꯗꯨ ꯍꯥꯏꯔꯁꯨ ꯌꯥꯏ ꯆꯠꯇꯝꯅꯤꯅ
ꯄꯥꯈꯪꯗꯤ ꯃꯥꯜꯂꯦꯀꯣ
ꯖꯤꯡ ꯖꯤꯡ ꯂꯥꯛꯑꯣ ꯄꯥꯈꯡꯅꯤ ꯍꯤꯡ ꯀꯗꯥꯏꯗꯒꯤ
ꯆꯥ ꯑ ꯅꯣꯏꯗꯤ ꯀꯣꯏꯕ ꯆꯠꯄ ꯑꯗꯨꯝ ꯆꯞ ꯑꯗꯨꯝ ꯇꯧꯕ꯭ꯔꯥ
ꯃꯇꯥꯡ ꯃꯇꯥꯡꯒꯨꯝ ꯆꯠꯂꯦꯗ
ꯑꯣ ꯀꯣꯏꯕ ꯆꯠꯄ ꯄꯥꯝꯕ ꯅꯨꯄꯥꯔ ꯅꯠꯇ꯭ꯔꯒ ꯑꯗꯨꯝ ꯌꯨꯝꯗ ꯂꯩꯕ ꯅꯨꯄꯥꯔꯥ ꯒꯦꯝ ꯁꯥꯅꯔꯒ
ꯒꯦꯝꯗꯤ ꯄꯛ ꯁꯥꯟꯅꯗꯦꯗ ꯑꯩꯗꯤ
ꯑꯣ ꯐꯩꯗꯅ ꯑꯗꯨꯗꯤ
ꯕꯤꯠꯁꯦ ꯈꯔ ꯂꯩꯗꯕ ꯍꯥꯏꯕꯇꯥꯔꯦ ꯒꯦꯝꯒꯤꯁꯦ
ꯑ ꯍꯣꯏ ꯍꯣꯏ ꯐꯔꯦ ꯑ ꯒꯦꯝꯁꯇ ꯏꯟꯇ꯭ꯔꯦꯁ ꯂꯩꯇꯕꯗꯣ ꯌꯥꯝ ꯐꯩ ꯍꯥꯏꯕꯗꯤ ꯑꯇꯣꯞꯄ ꯅꯨꯄꯥꯁꯤꯡꯗꯤ ꯄꯞꯖꯤꯒꯨꯝꯕꯗ ꯑꯗꯨꯝ ꯁꯥꯟꯅꯔꯒ ꯁꯥꯟꯅꯔꯒ ꯆꯥꯛ ꯆꯥꯕꯐꯥꯎ ꯈꯪꯗꯕꯗꯣ
ꯑꯁ
ꯁꯦꯟꯅꯕ ꯌꯥꯝ ꯋꯥꯔꯅꯤꯗꯣ ꯈꯜꯂꯒ
ꯏꯁ ꯅꯪ ꯀꯣꯏꯔꯝꯕꯁꯤꯡ ꯌꯥꯝ ꯁ꯭ꯇꯥꯔꯝꯒꯅꯤꯕꯣ
ꯍꯥꯥ
ꯅꯪ ꯀꯣꯏ ꯀꯣꯏꯅꯔꯝꯁꯤꯡ ꯈꯪꯅꯕꯁꯤꯡ ꯌꯥꯝꯅ
ꯅꯠꯇꯦ
ꯐꯖꯅ ꯁꯥꯟꯅꯔꯝꯒꯅꯦꯕ
ꯅꯠꯇꯦꯗ
ꯐꯣꯟꯒ ꯇꯧꯔꯛꯄ ꯃꯇꯝꯗ ꯒꯦꯝ ꯁꯟꯅꯔꯤ ꯀꯥꯏꯅ
ꯀꯦꯝ ꯁꯥꯟꯅꯔ ꯊꯝꯃꯣ ꯍꯥꯏꯔꯒꯀꯣ ꯑ ꯑꯗꯨꯗꯤ ꯀꯃꯥꯏ ꯀꯃꯥꯏ ꯂꯧꯕ ꯑꯗꯨꯝ ꯚꯤꯗꯤꯑꯣ ꯔꯦꯡ ꯌꯦꯡꯔꯒ ꯍꯤꯞꯔꯒ ꯆꯥꯔꯒ ꯑꯗꯨꯃꯥꯏ ꯂꯩꯕ꯭ꯔꯥ ꯑꯗꯨꯗꯤ ꯅꯪꯗꯤ ꯁꯥꯅꯕ ꯍꯥꯏꯕꯗꯤ
ꯑꯦ ꯑꯗꯨꯝ ꯒꯦꯝ ꯍꯥꯏꯕꯨ ꯒꯦꯝ ꯑꯁꯦꯡꯕ ꯂꯩꯅ
ꯑꯣ ꯑꯥꯎꯠꯗꯣꯔ ꯒꯦꯝ
ꯎꯝ ꯑꯥꯎꯗꯣꯔ ꯒꯦꯝꯖꯨ ꯏꯟꯗꯣꯔ ꯒꯦꯝ
ꯕꯣꯜꯒꯨꯝꯕ ꯁꯥꯅꯕ꯭ꯔꯥ
ꯕꯣꯜꯖꯨ ꯁꯥꯅꯩ ꯕꯦꯃꯤꯟꯇꯟ ꯍꯥ
ꯍꯩꯕ꯭ꯔꯣ
ꯏꯟꯗꯣꯔ ꯁ꯭ꯅꯥꯏ ꯑꯥꯎꯠꯗꯣꯔ ꯁꯥꯅꯩꯌꯦꯕ
ꯑꯣ ꯐꯨꯠꯕꯣꯜꯒꯨꯝꯕꯗꯤ ꯍꯩꯕ꯭ꯔꯣ
ꯑꯁ ꯀꯃꯥꯏ ꯍꯩꯔꯣꯏꯗ꯭ꯔ ꯀꯣꯂꯦꯖꯗ ꯑꯩꯈꯣꯏ ꯗꯤꯄꯥꯔꯠꯃꯦꯟ ꯗꯦꯞꯇꯦꯟ ꯑꯣꯏꯔꯒ ꯀꯃꯥꯏꯅ ꯍꯩꯔꯣꯏꯗꯣꯏꯅꯣ
ꯆꯥꯏꯁ ꯅꯦꯈꯥꯏꯔꯦꯍꯦ ꯑꯗꯨꯗꯤ
ꯑꯆꯦꯡꯕꯅꯦ ꯐꯨꯠꯕꯣꯜ ꯀꯣꯂꯦꯖꯁꯤꯗ ꯑꯈꯣꯏ ꯗꯤꯄꯥꯔꯠꯃꯦꯟꯒꯤ ꯀꯦꯞꯇꯦꯟꯒꯤ ꯒꯩꯅꯣ
ꯑꯩꯁ ꯀꯦꯞꯇꯦꯟ ꯑꯣꯏꯔꯒ ꯁꯥꯅꯕ ꯍꯩꯗ꯭ꯔꯗꯤ ꯀꯦꯞꯇꯦꯟ ꯑꯣꯏꯔꯒ ꯁꯅꯥꯅꯕ ꯍꯩꯇ꯭ꯔꯕꯁꯨ ꯂꯩꯗꯅ
ꯂꯩꯌꯦ ꯑꯗꯨꯁꯨ
ꯍꯣꯏ ꯑꯗꯨꯅꯦ ꯖꯁ ꯀꯦꯞꯇꯦꯟ ꯈꯛꯇ ꯄꯥꯏꯔꯒ ꯂꯩꯕꯗꯣ
ꯑꯃ ꯐꯥꯎ ꯉꯝꯗꯦ
ꯍꯣꯏ ꯑꯣꯏꯔꯝꯃꯣꯏ ꯅꯪꯗꯤ ꯋꯥ ꯁꯥꯟꯅꯥꯕ ꯍꯩꯔꯣꯏ ꯈꯪꯕꯗꯤ ꯂꯣꯏ ꯈꯪꯒꯅꯤ ꯅꯠꯇ꯭ꯔꯣ
ꯑꯁ ꯈꯪꯉꯤꯗ ꯑꯩꯈꯣꯏꯒꯤ ꯇꯤꯝ ꯄ꯭ꯂꯦꯁꯤꯡꯗꯣ ꯍꯩꯗꯕ
ꯈꯪꯕꯗꯤ ꯑꯗꯨꯝ ꯈꯖꯤꯛ ꯈꯖꯤꯛ ꯂꯣꯏ ꯈꯪꯉꯦꯕ ꯑꯗꯨꯕꯨ ꯍꯩ ꯍꯩꯕꯗꯤ ꯅꯠꯇꯕꯗꯣ
ꯂꯥꯁꯇ ꯑꯃꯨꯛ ꯍꯥꯏꯔꯝꯕꯗꯣ
ꯆꯦꯁ ꯑꯣꯏꯔꯝꯃꯣꯏꯗꯥ
ꯗꯤꯁꯆꯥꯔꯖ ꯇꯧꯁꯤꯜꯂꯛꯄ ꯃꯇꯝꯗꯗꯤ ꯊꯤꯅ ꯍꯩꯔꯝꯕꯩ ꯋꯥꯅꯤꯅꯦ
ꯆꯦꯁ ꯅꯣꯏꯗꯤ ꯏꯟꯖꯣꯏꯃꯦꯟ ꯈꯛꯇ ꯑꯣꯏꯔꯝꯅꯦ ꯅꯣꯏ ꯁꯥꯅꯕꯗꯣ
ꯑꯁ ꯀꯃꯥꯏꯅ ꯏꯟꯖꯣꯏꯃꯦꯟ ꯑꯣꯏꯗꯦꯗ ꯗꯤꯄꯥꯔꯠꯃꯦꯟꯒꯤ ꯁꯥꯟꯅꯕꯕꯨ
ꯑꯦ ꯁꯦꯁ ꯏꯟꯖꯣꯏꯃꯦꯟꯒꯤ ꯑꯣꯏꯔꯝꯅꯦ ꯅꯨꯡꯉꯥꯏꯇ꯭ꯔꯣ ꯏꯟꯖꯣꯏꯃꯦꯟꯒꯤ ꯁꯥꯅꯥꯕꯗꯣ
ꯏꯟꯖꯣꯏꯃꯦꯟꯁꯨ ꯍꯛꯆꯥꯡ ꯐꯩ
ꯑꯗꯨꯅꯦ
ꯑꯦ ꯀꯣꯂꯦꯖ ꯗꯐꯥꯎ ꯁꯦꯂꯦꯛꯁꯟ ꯇꯧꯕ ꯃꯇꯝꯗ ꯑꯩꯗꯤ ꯗꯥꯏꯔꯦꯛ ꯗꯥꯏꯔꯦꯛ ꯗꯥꯏꯔꯦꯛ ꯁꯦꯂꯦꯛ ꯇꯧꯅꯤ ꯑꯩꯕꯨꯗꯤ
ꯆꯦꯁ ꯍꯦꯟꯃꯟꯗ꯭ꯔꯣ ꯑꯗꯨꯗꯤ
ꯅꯠꯇꯦ ꯁꯦꯂꯦꯛꯁꯟ ꯇꯧꯗ꯭ꯔꯤꯉꯩꯗꯣ ꯗꯤꯄꯥꯔꯠꯃꯦꯟ ꯄꯥꯃꯦꯟꯁ ꯁꯥꯟꯅꯕ ꯃꯇꯝꯗꯣ
ꯎꯝ
ꯄ꯭ꯂꯦꯗꯨ ꯎꯕꯗ ꯗꯥꯏꯔꯦꯛ ꯃꯤ ꯑꯅꯤ ꯈꯔ ꯁꯦꯂꯦꯛ ꯇꯧꯕꯅꯦꯕ
ꯑ ꯍꯥꯏ ꯍꯥꯏ ꯈꯪꯉꯦ ꯈꯪꯉꯦ ꯑꯗꯨ ꯑꯣꯏꯔꯗꯤ ꯐꯥꯗꯣꯏꯕ ꯅꯠꯇ꯭ꯔꯒ ꯑꯄꯣꯖꯤꯠꯇ ꯉꯥꯡꯕꯗꯤ ꯀꯣ
ꯑꯁꯦꯡꯕ ꯍꯥꯏꯔ ꯀꯔꯤ
ꯆꯥꯕ ꯍꯩꯔꯗꯤ ꯌꯥꯝ ꯐꯩꯌꯦ
ꯕꯣꯜ ꯁꯥꯟꯅꯥꯕ ꯍꯩꯕꯗꯨ ꯑꯗꯣ ꯃꯤꯅ ꯀꯩ ꯍꯥꯏꯁꯤꯔꯥ ꯑ ꯑꯗꯨꯝ ꯃꯤꯅ ꯄꯥꯝꯕꯅꯦ ꯍꯥꯏꯇꯥꯔꯦ ꯅꯠꯇ꯭ꯔꯣ ꯑꯗꯨꯒꯤ ꯁꯥꯅꯥꯔꯤꯔꯣ
ꯅꯠꯇꯦꯗ ꯑꯗꯨꯝ ꯃꯊꯟꯇ ꯍꯩ ꯍꯩꯈꯤꯕꯩ ꯁꯥꯟꯅꯕꯅꯤꯗ
ꯏꯁ ꯃꯊꯟꯗ ꯑꯗꯨꯝ ꯍꯩꯕꯒꯤ
ꯑꯦ ꯑꯉꯥꯡꯅꯤ ꯑꯗꯨꯝ ꯁꯥꯅꯥꯔꯛꯄꯅꯤꯅꯀꯣ
ꯑꯣ ꯑꯗꯨꯗꯤ ꯕꯣꯜꯗꯣ ꯄꯥꯝꯖꯕ ꯑꯣꯏꯔꯝꯅꯤꯍꯦ
ꯇꯨꯗꯥꯒꯤ ꯅꯠꯇꯕ ꯑꯗꯨꯝ ꯁꯥꯅꯥꯔꯛꯄꯅꯤꯅ
ꯑꯣ ꯍꯣꯏ ꯍꯣꯏ ꯍꯣꯏ ꯍꯣꯏ
ꯑꯉꯥꯡꯒꯤ ꯑꯦꯠꯇꯒꯤ ꯍꯣꯔꯁꯦꯜ ꯂꯩꯔꯛꯄꯅꯤꯅ ꯑꯗꯨꯝ ꯁꯥꯅꯔꯛꯑꯦꯕ
ꯑꯣ ꯑꯣ ꯐꯩꯍꯦ ꯑꯗꯨꯗꯤ
ꯕꯦꯠꯃꯤꯟꯇꯟ ꯁꯥꯅꯔꯛꯑꯦ ꯂꯣꯟꯗ ꯇꯅꯁꯤꯅꯔꯦ ꯑꯦ ꯂꯣꯟꯗꯤꯅꯤꯁꯤꯅꯗꯦ ꯇꯦꯕꯜ ꯇꯦꯅꯤꯁ ꯑꯗꯨ ꯑꯗ ꯏꯟꯗꯣꯔ ꯑꯥꯎꯠꯗꯣꯔ ꯄꯨꯔꯥ ꯐꯤꯠꯅꯦ
ꯆꯥꯏ ꯑꯗꯨꯗꯤ ꯅꯪ ꯂꯣꯏ ꯁꯅꯕ ꯀꯥꯟ ꯂꯣꯏ ꯁꯅꯕ ꯑꯥꯏꯇꯦꯝꯗ ꯑꯥ ꯀꯩꯅꯣ ꯅꯪꯅ ꯈ꯭ꯋꯥꯏꯗꯒꯤ ꯄꯥꯝꯕ ꯒꯦꯝꯁꯇꯣ ꯎꯝ
ꯏꯟꯗꯣꯔꯅ ꯆꯦꯁ ꯅꯨꯡꯉꯥꯏꯌꯦ ꯆꯦꯁꯇꯣ
ꯑꯥ ꯑꯗꯣꯅ
ꯑꯥꯎꯠꯗꯣꯔ ꯑꯥꯎꯠꯗꯣꯔ ꯐꯨꯠꯕꯣꯜ ꯑꯗꯨꯝ ꯌꯥꯏ
ꯑꯍꯥ ꯑꯗꯨꯒ
ꯐꯨꯠꯕꯣꯜ ꯁꯅꯌꯦ ꯚꯣꯂꯤꯗꯤ ꯇꯜꯂꯦꯗ
ꯑꯣ
ꯁꯤ ꯄꯥꯛꯇꯧꯔꯣꯁꯅ ꯚꯥꯏ
ꯎꯝ ꯑꯗꯨꯗꯤ ꯑꯁ ꯌꯥꯝ ꯍꯥꯏꯔꯩꯝꯅꯤꯗ
ꯅꯥꯏꯕꯒꯤꯅꯦ ꯍꯥꯏꯔꯤꯗꯣ ꯀꯔꯤꯔꯣ ꯑꯦ ꯄꯪꯍꯥꯏ ꯍꯥꯏꯒꯦꯔꯣ
ꯆꯏꯁ